ꯍꯜꯂꯣ
ꯑꯥꯎ ꯇꯥꯏꯌꯦ ꯆꯛꯆꯔꯕ꯭ꯔꯣ
ꯆꯥꯔꯦ ꯅꯪꯗꯤ ꯆꯥꯔꯕ꯭ꯔꯣ
ꯍꯧꯖꯤꯛ ꯈꯛꯇ ꯆꯥꯕ ꯂꯣꯏꯔꯒ ꯐꯃꯨꯡꯗꯣ ꯑꯃꯨꯛ ꯍꯦꯞꯂꯒ ꯂꯩꯌꯦ
ꯑꯣ ꯐ꯭ꯔꯤ ꯑꯗꯨꯝ ꯑꯣꯏꯒꯅꯤꯅ ꯑꯥꯎ ꯑꯩꯁꯨ ꯆꯥꯛ ꯇꯧꯔꯒ ꯂꯩꯈ꯭ꯔꯕꯅꯦ ꯇꯤꯚꯤ ꯌꯦꯡꯉꯒ ꯁꯨꯝ ꯂꯩꯕ
ꯀꯔꯤ ꯏꯟꯁꯥꯡ ꯆꯥꯕ꯭ꯔꯥ
ꯉꯁꯤ ꯉꯔꯥꯡꯒꯤ ꯉꯥꯔꯥꯡ ꯏꯟꯁꯥꯡ ꯊꯣꯡꯕ ꯂꯦꯝꯕ ꯑꯗꯨ ꯈꯛꯇ ꯆꯥꯔꯒ ꯂꯩꯕꯅꯤ
ꯇꯥꯡꯉꯤꯅꯦ
ꯏꯁ ꯅꯣꯡ ꯐꯗꯣꯛ ꯆꯥꯕꯅꯤꯗ
ꯍꯥꯏ ꯅꯣꯡ ꯐꯥꯗꯣꯛ ꯆꯥꯕꯗꯣ ꯆꯥꯔ ꯑꯅꯤ ꯆꯥꯏ ꯍꯥꯏꯌꯣ
ꯑꯥ ꯑꯗꯨꯁꯨ ꯍꯥꯏꯌꯦ
ꯈꯥꯏꯕ꯭ꯔꯥꯑꯗꯨ ꯀꯥꯀꯣꯡꯗꯣ
ꯍꯥꯎꯕꯅꯦ
ꯉꯁꯤꯗꯤ ꯀꯗꯥꯏ ꯆꯠꯀꯦꯔ
ꯑꯗꯨꯝ ꯐ꯭ꯔꯤ ꯂꯩꯒꯅꯤ ꯍꯣꯜ ꯗꯦ
ꯑꯣ ꯑꯣ ꯑꯩꯒ ꯆꯞ ꯑꯩꯒ ꯆꯞ ꯃꯥꯟꯅꯔꯦꯅꯦ ꯑꯣꯑꯣ
ꯑꯗꯨꯝ ꯐ꯭ꯔꯤ ꯂꯩꯔꯒ ꯎꯝ ꯑꯩ ꯍꯧꯖꯤꯛ ꯃꯄꯥꯟꯗ ꯊꯣꯛꯄ ꯑꯗꯨꯒ ꯅꯨꯡꯁꯤꯠ ꯂꯥꯛꯄ ꯄ ꯇꯤꯚꯤ ꯎꯝ ꯇꯤꯚꯤ ꯌꯦꯡꯉꯒ ꯂꯩꯕꯗꯨ ꯕꯦꯛꯒ꯭ꯔꯥꯎꯟ ꯅꯣꯏꯁ ꯇꯒꯗ꯭ꯔꯥꯅ
ꯑꯣ ꯑꯣ ꯍꯣꯏ ꯍꯣꯏ ꯑꯗꯨꯅꯦ ꯕꯦꯛꯒ꯭ꯔꯥꯎꯟ ꯅꯣꯏꯁ ꯌꯥꯗꯕ
ꯎꯝ ꯎꯝ ꯅꯨꯡꯁꯤ ꯆꯦ ꯑꯣꯏꯔꯗꯤ ꯈꯪꯗ꯭ꯔꯦꯗ
ꯍꯝ ꯍꯝ ꯅꯨꯡꯁꯤ ꯒꯤꯗꯤ ꯔꯤꯌꯁꯦꯜ ꯅꯠꯇ꯭ꯔꯦꯒꯦꯅꯤꯅ ꯅꯦ ꯅꯦꯆꯔꯦꯜ ꯅꯦꯆꯔꯦꯜꯒꯤꯗꯨꯕꯨ ꯑꯩꯈꯣꯏꯅ ꯀꯟꯇ꯭ꯔꯣꯜ ꯇꯧꯕ ꯉꯝꯕ꯭ꯔꯣ ꯃꯣꯏ ꯇꯥꯔꯝꯒꯅꯤ ꯑꯗꯨꯃꯛꯇꯤ
ꯎꯝ ꯅꯪꯗꯤ ꯀꯔꯤ ꯃꯊꯦꯜ ꯆꯥꯔꯒꯦ
ꯑꯩꯁꯨ ꯉꯔꯥꯡꯒꯤ ꯏꯟꯁꯥꯡ ꯐꯥꯏꯌꯦ ꯆꯖꯛ ꯏꯔꯥ ꯌꯦꯟ ꯁꯥꯒ ꯀꯔꯤꯔꯥ ꯍꯣꯏ ꯎꯁꯣꯏ ꯊꯣꯡꯕ ꯀꯣ ꯑꯗꯨꯗꯣ ꯆꯥꯖꯤꯛ ꯑꯃꯨꯛ ꯆꯥꯏ ꯁꯥꯍꯜꯂꯒ
ꯑꯥ ꯍꯥꯎꯕꯅꯤꯅꯦ
ꯍꯥꯎꯇ꯭ꯔꯗꯤ ꯀꯩꯅꯣ ꯑꯩꯒꯤ ꯏꯟꯁꯥꯡꯗꯤ ꯍꯥꯎꯋꯦ ꯍꯥꯏꯕ ꯇꯥꯕꯅꯦ ꯍꯥꯏꯕꯗꯤ ꯍꯥꯎꯋꯦꯕꯀꯣ ꯑ ꯍꯥꯏꯕꯗꯤ ꯍꯥꯎꯋꯦꯕꯀꯣ ꯑꯩꯅ ꯊꯣꯡꯕꯒꯤ ꯁꯥꯁ
ꯔꯦꯁꯤꯌꯥ ꯂꯝꯕꯨ ꯁꯨꯠꯇꯨꯁꯨ ꯍꯟꯗꯛꯛꯅ ꯅꯧꯅ ꯊꯣꯛꯄꯅꯤꯅ ꯍꯥꯎꯋꯦꯕ ꯍꯟꯗꯛꯇꯤ ꯈꯔ ꯂꯩꯔꯗꯤ ꯈꯔ ꯂꯩꯔꯗꯤ ꯈꯤꯈ꯭ꯔꯅꯤꯕ ꯆꯥꯕꯗꯣ ꯑꯗꯨꯒꯤ ꯑꯗꯨꯝ ꯐ꯭ꯔꯤ ꯂꯩꯔꯗꯤ ꯑꯗꯨꯝ ꯀꯣꯜ ꯇꯧꯔꯛꯑꯣ ꯑꯩꯗꯤ ꯑꯗꯨꯝ ꯇ꯭ꯋꯦꯟꯇꯤ ꯐꯣꯔ ꯑꯋꯥꯔꯁ ꯑꯗꯨꯝ ꯐ꯭ꯔꯤ ꯂꯥꯛꯕꯅꯦ ꯍꯥꯏꯕꯗꯤ ꯑꯗꯨꯝ ꯀꯣꯜ ꯔꯤꯁꯤꯞ ꯇꯧꯕ ꯑꯗꯨꯝ ꯌꯥꯏꯌꯦꯕ ꯍꯥꯏꯗꯤ
ꯑ
ꯑꯩꯗꯣ ꯈꯔ ꯍꯟꯗꯛꯁꯤ ꯈꯔ ꯑꯦꯛꯇꯤꯞ ꯑꯣꯏꯒꯦ ꯇꯧꯕ ꯐ꯭ꯔꯤ ꯂꯩꯕ ꯃꯇꯝꯗ ꯍꯥꯟꯅꯗꯤ ꯀꯩꯅꯣꯗ ꯁ꯭ꯀꯨꯜꯗ ꯀꯣꯆꯤꯡ ꯇꯧꯔꯒ ꯂꯩꯕ ꯑꯗꯨꯒꯤ ꯏꯁꯪ ꯁꯪꯗꯕ ꯉꯔꯥꯡꯗꯩꯗꯤ ꯊꯕꯛꯇꯣ ꯂꯦꯞꯄ
ꯑꯣ ꯑꯣ ꯌꯥꯝ ꯐꯩ ꯄꯨꯔꯥ ꯕꯤꯖꯤꯃꯦꯟꯅꯤꯅꯦ ꯑꯗꯨꯗꯤ
ꯌꯥꯝ ꯕꯤꯖꯤ ꯑꯣꯏꯕ ꯃꯛꯇꯤ ꯅꯠꯇꯦ ꯁꯨꯝ ꯍꯥꯏꯗꯤ ꯑꯦ ꯍꯣꯁꯇꯦꯜ ꯍꯣꯁꯇꯦꯜꯗ ꯀꯩꯅꯣ ꯋꯥꯔꯗꯦꯟ ꯀꯝ ꯇꯤꯆꯔ ꯑꯣꯏꯅ ꯂꯩꯕꯅꯦꯕ ꯑꯗꯨꯗ ꯑꯗꯨꯝ ꯀꯔꯤ ꯍꯥꯏꯁꯦꯔꯥ ꯑꯉꯥꯡꯒꯤ ꯃꯃꯥꯡꯗ ꯇꯧꯕꯗꯨꯗꯤ ꯅꯨꯡꯉꯥꯏꯇ꯭ꯔꯦꯗꯅ
ꯍꯣꯏ ꯍꯣꯏ ꯍꯣꯏ ꯃꯣꯏꯗ ꯑꯦ ꯒꯨꯗ ꯑꯦꯛꯖꯥꯝꯄꯜ ꯎꯍꯟꯒꯗꯝꯅꯦꯕ ꯑꯩꯈꯣꯏꯅ ꯑꯗꯨꯃꯥꯏꯅ ꯇꯧꯔꯗꯤ ꯃꯣꯏꯁꯨ ꯀꯔꯤꯅꯣ ꯑꯩꯈꯣꯏꯕꯨ ꯑꯗꯨꯃꯥꯏꯅ ꯇꯧꯔꯒ ꯃꯥꯗꯤ ꯑꯗꯨꯝ ꯇꯧꯋꯦ ꯍꯥꯏꯕ ꯋꯥꯈꯜꯂꯣꯟꯗꯣ ꯂꯥꯛꯀꯅꯤꯕ ꯑꯉꯥꯡꯁꯤꯡꯗꯤ
ꯎꯝ ꯅꯣꯏ ꯌꯥꯝ ꯊꯋꯥꯏ ꯌꯥꯎꯅ ꯇꯧꯕꯤꯔꯒ ꯄꯦꯗꯣ ꯈꯔ ꯄꯦꯟꯗ꯭ꯔꯕ ꯑꯗꯨꯒꯤ ꯂꯦꯞꯄ ꯊꯕꯛ
ꯇꯥꯛꯈ꯭ꯔꯦ ꯒ꯭ꯌꯥꯟ ꯇꯥꯈ꯭ꯔꯦ ꯃꯣꯏꯗꯤ ꯑꯩꯈꯣꯏꯗꯤ ꯑꯩꯈꯣꯏꯅ ꯋꯥꯅ ꯇꯧꯕꯤꯔꯗꯤ ꯃꯣꯏꯁꯨ ꯑꯩꯈꯣꯏꯗ ꯋꯥ ꯋꯥꯕꯒꯤ ꯇꯧꯕꯤꯃꯟꯗꯨ ꯃꯣꯏꯅꯁꯨ ꯐꯖꯟꯅ ꯄꯤꯒꯗꯝꯅꯦ ꯗꯨꯝ ꯍꯥꯕꯤꯖꯥꯕꯤ ꯇꯧꯔꯛꯑꯗꯤ ꯑꯩꯈꯣꯏꯁꯨ ꯇꯧꯅꯤꯡꯗꯦꯅ
ꯑꯥ ꯉꯁꯤꯒꯨꯝꯕ ꯄꯦ ꯄꯤꯔꯦ ꯍꯌꯦꯡꯒꯨꯝꯕ ꯆꯠꯂꯦ ꯆꯠꯂꯒꯦꯅ
ꯆꯞ ꯆꯥꯏꯅꯦ ꯃꯣꯏꯗꯤ ꯃꯤ ꯑꯇꯣꯞꯄ ꯊꯤꯔ ꯃꯊꯥ ꯁꯥꯔꯝꯅꯤ ꯀꯣ
ꯑ ꯍꯥꯏꯗꯤ ꯉꯥꯡꯅꯕꯗ ꯌꯥꯔꯗꯤ ꯐꯕ ꯑꯗ ꯎꯝ ꯃꯣꯏꯒꯤ ꯑꯉꯥꯡꯗꯨꯁꯨ ꯌꯥꯝ ꯂꯥꯛꯇꯦ ꯑꯗꯨꯗ ꯑꯗꯨꯗꯤ ꯐꯔꯦ ꯑꯣꯖꯥ ꯑꯇꯣꯞꯄ ꯑꯃ ꯊꯤꯕꯤꯔꯣꯅ ꯑꯩꯗꯤ ꯂꯦꯞꯂꯒꯦꯅ
ꯑꯆꯥ ꯆꯥ ꯆꯥ
ꯍꯥꯏꯗꯤ ꯑꯩ ꯑꯗꯨꯗ ꯑꯩꯅ ꯑꯗꯨꯗ ꯂꯩꯕꯗꯨꯁꯨ ꯃꯔꯨꯞ ꯌꯥꯎꯕꯒꯤ ꯃꯔꯨꯞꯀꯤ ꯄꯩꯁꯥ ꯍꯨꯟꯅꯤꯡꯉꯥꯏ ꯄꯩꯁꯥ ꯇꯥꯟꯕꯅꯦꯕ ꯑꯗ ꯑꯗꯨ ꯍꯨꯅꯤꯡꯉꯥꯏ ꯐꯥꯎ ꯂꯩꯇ꯭ꯔꯗꯤ
ꯍꯣꯏ ꯍꯣꯏ ꯑꯗꯨ ꯍꯨꯟꯅꯤꯉꯥꯏꯐꯧ ꯂꯩꯇ꯭ꯔꯗꯤ ꯀꯥꯟꯅꯗ꯭ꯔꯦꯅ
ꯗ꯭ꯌꯨ ꯆꯠꯂꯦꯅ
ꯍꯣꯏ ꯍꯣꯏ
ꯊꯥ ꯑꯃꯗ ꯇꯦꯟ ꯀꯦꯒꯤ ꯌꯥꯎꯔꯦ ꯑꯗꯨꯗ ꯑꯗꯨ ꯐꯥꯎ ꯍꯨꯟꯕ ꯉꯝꯗ꯭ꯔꯗꯤ ꯏꯁꯤꯡꯗꯣ ꯃꯣꯏꯒꯤ ꯏꯁꯤꯡꯗꯣ ꯈꯔ ꯃꯣꯠꯄꯒꯤ ꯏꯁꯤꯡ ꯂꯩꯔꯒ ꯑꯃꯨꯛ ꯂꯩꯕꯅꯤ
ꯑꯣ ꯑꯁ ꯑꯗꯨꯃꯨꯛ ꯃꯣꯏꯒꯤ ꯄꯦꯗꯣ ꯀ꯭ꯌꯥ ꯄꯤꯕ꯭ꯔꯥ ꯀ꯭ꯌꯥ ꯄꯤꯕ꯭ꯔꯥ ꯃꯣꯏꯒꯤ ꯄꯦꯗꯣ
ꯑꯗꯨꯗ ꯃꯣꯏ ꯃꯉꯥ ꯈꯛꯇ ꯄꯤꯒꯦ ꯍꯥꯏꯕ ꯑꯗ ꯑꯩꯅ ꯁꯤꯗꯤ ꯌꯥꯔꯣꯏ ꯂꯧꯔꯔꯣꯏ ꯍꯥꯏꯕꯒꯤ ꯑꯅꯤꯔ ꯈꯛꯇ ꯍꯥꯞꯄꯤꯕ ꯑꯗꯨꯒꯤ ꯍꯣꯏ ꯌꯥꯔꯦ ꯌꯥꯔꯦ ꯑꯗꯨ ꯑꯣꯏꯁꯨ ꯂꯧꯔꯒꯦ ꯑꯩ ꯆꯠꯂꯒꯦ ꯗꯨꯝ ꯆꯠꯄꯅꯦꯕ
ꯑꯣ ꯃꯤ ꯏꯁꯇꯨꯗꯦꯟꯁꯇꯨ ꯌꯥꯝꯗꯕꯒꯤꯔꯥ
ꯁꯨ ꯌꯥꯝꯗꯤ ꯌꯥꯝꯗꯕ ꯍꯣꯏ ꯃꯤ ꯑꯥ ꯐꯣꯔꯇꯤꯟ ꯐꯤꯐꯇꯤꯟꯒꯨꯝꯕ ꯈꯛꯇ ꯑꯣꯏꯕ ꯀ꯭ꯂꯥꯁ ꯅꯥꯏꯟ ꯀ꯭ꯂꯥꯁ ꯅꯥꯏꯟ ꯇꯦꯟ ꯈꯛꯇꯅꯦꯕ
ꯑꯆꯥ ꯆꯥ
ꯅꯥꯏꯟ ꯇꯨ ꯇꯨꯋꯦꯜꯚ ꯐꯥꯎ ꯀꯣꯆꯤꯡ ꯇꯧꯁꯦꯅꯗꯤ ꯂꯩꯕꯅꯦꯕ ꯑꯗ ꯏꯂꯕꯦꯟ ꯇ꯭ꯋꯦꯜꯐ ꯁꯤꯡꯗꯨ ꯂꯥꯛꯅꯗꯕ
ꯑꯥ ꯑꯥ
ꯑꯦꯛꯖꯥꯝ ꯅꯛꯔꯛꯄ ꯃꯇꯝꯗ ꯈꯛꯇ ꯂꯥꯛꯀꯦꯅ ꯍꯥꯏꯅꯕ
ꯎꯝ ꯑ
ꯑꯍꯝ ꯅꯪ ꯅꯪꯒꯤ ꯃꯁꯔꯨꯝꯒꯨꯝꯕ ꯎꯌꯦꯟꯒꯨꯝꯕ ꯊꯤꯕ ꯆꯠꯇ꯭ꯔꯣ
ꯑꯩ ꯆꯠꯇꯦꯗ ꯉꯔꯥꯡ ꯗꯒꯤ ꯉꯔꯥꯡ ꯉꯔꯥꯡꯂ ꯅꯍꯥꯟ ꯎꯝ ꯉꯔꯥꯡ ꯅꯍꯥꯟꯗꯒꯤ ꯍꯜꯂꯛꯄꯗ ꯉꯥꯏꯔꯤ ꯈꯔ ꯊꯕꯛ ꯑꯇꯣꯞꯄ ꯊꯤꯒꯦꯅ ꯂꯩꯕꯅꯤ
ꯑꯣ ꯑꯣ ꯊꯤꯌꯣ ꯌꯥꯝ ꯂꯩꯔꯝꯒꯅꯤ ꯑꯇꯣꯞꯄꯁꯨ
ꯈꯪꯉꯗꯤ ꯑꯗꯨꯝ ꯁꯖꯦꯁ ꯇꯧꯔꯛꯄ ꯌꯥꯏ
ꯍꯣꯏ ꯇꯧꯕꯤꯔꯛꯀꯦ ꯑꯗꯨ ꯅꯪꯅ ꯑꯁꯤꯒꯨꯝꯕ ꯊꯕꯛ ꯇꯧꯅꯤꯡꯉꯦ ꯑꯗꯨꯝꯕ ꯊꯕꯛꯇꯨꯅꯤꯡ ꯍꯥꯏꯕꯗꯤ ꯍꯥꯏꯕ ꯌꯥꯏꯅ
ꯍꯥꯞꯅꯤꯡꯉꯥꯏ ꯂꯩꯇ꯭ꯔꯦꯅ ꯄꯩꯁꯥꯕꯨ ꯌꯥꯝꯃꯗꯤ ꯌꯥꯔꯦ ꯄꯩꯁꯥ ꯄꯦꯗꯣ ꯈꯔ ꯌꯥꯝꯕ
ꯍꯣꯏ ꯍꯣꯏ ꯍꯣꯏ ꯑꯗꯨꯅꯤ ꯑꯩꯈꯣꯏꯗꯤ ꯂꯥꯏꯔꯕ ꯕꯅꯤꯅꯀꯣ ꯑꯩꯈꯣꯏ ꯁꯦꯜꯂꯔꯤꯗꯣ ꯆꯥꯎꯕ ꯊꯤꯗ꯭ꯔꯗꯤ ꯎꯄꯥꯏ ꯂꯩꯇꯦꯕ ꯍꯥꯏꯕꯗꯤ ꯄꯩꯁꯤꯔꯥ ꯆꯥꯕ ꯊꯧꯕ ꯆꯠꯄꯒꯨꯝꯕ ꯑꯗꯨꯝ ꯄꯩꯁꯥ ꯌꯥꯝ ꯆꯠꯂꯦꯅ ꯑꯩꯈꯣꯏꯗꯤ ꯇꯨꯂꯣꯞ ꯆꯥꯗꯦ
ꯎꯝ
ꯑꯗꯨ ꯑꯣꯏꯕꯒꯤ ꯄꯩꯁꯥꯥꯁꯦ ꯌꯥꯝ ꯗꯔꯀꯥꯔ ꯑꯣꯏꯍꯝ ꯆꯨꯝꯃꯦ ꯅꯪ ꯍꯥꯏꯕ ꯎꯍꯝ
ꯀ꯭ꯋꯥꯂꯤꯐꯤꯀꯦꯁꯟꯗ ꯕꯦꯁ ꯇꯧꯔꯒ ꯑꯗꯨꯝ ꯀꯔꯤ ꯍꯥꯏꯁꯤꯔꯥ ꯏꯒꯣ ꯂꯩꯔꯒ ꯑꯩ ꯑꯗꯨ ꯇꯧꯅꯤꯡꯗꯦ ꯑꯗꯨ ꯇꯧꯋꯦ ꯇꯧꯔꯒꯗꯤ ꯌꯥꯔꯔꯣꯏꯕ ꯎꯝ
ꯑꯗꯨꯝ ꯀ꯭ꯔꯤ ꯍꯥꯏꯁꯤꯔꯥ ꯇ ꯑꯥ ꯊꯕꯛꯇꯣ ꯈꯔ ꯅꯦꯝꯕꯗꯒꯤ ꯈꯔ ꯋꯥꯡꯕ ꯋꯥꯡꯕ ꯋꯥꯡꯕ ꯑꯗꯨꯝ ꯑꯗꯨꯝ ꯇꯧꯒꯗꯕꯅꯦꯕꯥ ꯊꯕꯛ ꯁꯨꯛꯇꯧ ꯇꯧꯗ꯭ꯔꯒ ꯗꯥꯏꯔꯦꯛ ꯍꯥꯏꯠ ꯇꯧꯕꯗꯤ ꯑꯦꯝ ꯇꯧꯕ ꯌꯥꯗꯦꯕ ꯕꯍꯣꯏꯗꯣ ꯇꯣꯂꯣꯞ ꯃꯆꯥ ꯆꯥꯗꯒꯤ
ꯑꯗꯨꯗꯤ ꯌꯥꯔꯣꯏꯅꯥ
ꯎꯝ
ꯀꯅꯥꯅ ꯌꯥꯕꯤꯒꯅꯤ
ꯇꯨꯅꯦ
ꯆꯥꯛꯆꯥꯥ ꯍꯦꯛ ꯆꯥ ꯇꯣꯛꯄ ꯂꯣꯏꯔꯒ ꯇꯨꯝꯕꯒꯤ ꯋꯥꯏꯅꯦꯍꯦ
ꯋꯥꯕ ꯇꯥ ꯐꯅꯤꯅꯦ ꯆꯥꯛ ꯆꯥꯛ ꯆꯥꯕ ꯂꯣꯏꯔꯒ ꯑꯁ ꯍꯤꯞꯂꯒ ꯇꯧꯕꯁꯦ ꯌꯥꯝ ꯐꯠꯇꯕꯅꯤ
ꯍꯣꯏ ꯌꯥꯝ ꯐꯠ ꯌꯥꯝ ꯐꯠꯇꯦ ꯈꯪꯉꯦ ꯑꯗꯨꯕꯨ ꯐꯝꯔꯒ ꯂꯩꯕꯗꯣ ꯉꯝꯗꯦꯕꯥ ꯆꯥꯛ ꯆꯥꯕ ꯂꯣꯏꯔꯒ ꯑꯩꯗꯤ ꯑꯗꯨꯝ ꯇꯨꯝꯅꯤꯡꯉꯦ ꯀꯔꯤ ꯏꯅꯔꯖꯤ ꯄꯤꯕꯥ ꯑꯗꯨꯁꯨ ꯉꯝꯗꯦꯅꯦ ꯀ꯭ꯔꯦꯁꯦꯔꯥ ꯃꯌꯥ ꯑꯩꯒꯤ ꯑꯌꯥꯡꯗꯣ ꯀꯪꯕꯒꯤꯗꯣ ꯐꯞ ꯑꯣꯏꯅ ꯐꯝꯕ ꯌꯥ ꯗꯦꯕꯤ ꯊꯨꯟ ꯅꯥꯏꯌꯦ ꯍꯦ ꯁꯔꯨ ꯁꯔꯥꯡ ꯉꯥꯛꯇ ꯑꯣꯏꯕꯒꯤ ꯇꯨꯝꯅꯤꯡ ꯁꯔꯨ ꯁꯔꯥꯡ ꯌꯥꯝꯕꯒꯤ ꯐꯛ ꯑꯣꯏꯅ ꯐꯝꯕꯁꯨ ꯌꯥꯗ ꯈꯔꯅ ꯅꯣꯏꯔꯗꯤ ꯑꯗꯨꯝ ꯀꯨꯏꯅ ꯐꯝꯕ ꯌꯥꯏ ꯀꯨꯏꯅ ꯐꯝꯃꯗꯤ ꯊꯨꯟꯗꯣ ꯅꯥꯏꯑꯦꯕ ꯁꯔꯨ ꯁꯔꯥꯡꯗꯣ ꯑꯗꯨꯒꯤ ꯑꯗꯨꯝ ꯍꯤꯞꯂꯒ ꯂꯩꯕꯅꯦ ꯆꯥꯛ ꯍꯦꯛ ꯆꯥ ꯊꯣꯛꯄ ꯂꯣꯏꯔꯒ ꯍꯤꯞꯄꯗꯤ ꯑꯩꯗꯤ ꯑꯩꯒꯤ ꯄꯨꯛ ꯇꯣ ꯅꯨꯡꯁꯤꯠ ꯑꯗꯨꯝ ꯀꯥꯒꯜꯂꯦꯕꯥ ꯑꯁ ꯍꯧꯖꯤꯛꯁꯨ ꯀꯥꯔꯦ ꯄꯥꯏ ꯂꯩꯇꯦ ꯀꯣꯏꯅꯤꯡꯉꯥꯏ ꯃꯐꯝꯁꯨ ꯂꯩꯇꯦ ꯋꯦꯗꯔꯅ ꯃꯔꯣꯟ ꯑꯃ ꯅꯨꯡꯉꯥꯏꯕꯅꯦ ꯌꯨꯝꯗ ꯑꯗꯨꯝ ꯇꯨꯝꯃꯒ ꯂꯩꯅꯤꯡꯉꯦ
ꯍ ꯍ ꯍ ꯊꯕꯛ ꯀꯩꯀꯥ ꯇꯧꯗꯦ ꯑꯗꯨꯝ ꯐ꯭ꯔꯤꯗꯥ ꯍꯣꯜꯗꯦ ꯑꯗꯨꯝ ꯂꯩꯕ꯭ꯔꯥ
ꯎꯝ ꯑꯗꯨꯝ ꯐ꯭ꯔꯤꯌꯦ ꯍꯣꯜꯗꯦꯗ ꯑꯗꯨꯝ ꯂꯩꯕꯅꯦ ꯎꯄꯥꯏ ꯂꯩꯇꯦ ꯑꯗꯨ ꯁꯟꯗꯦꯗꯗꯤ ꯑꯗꯨꯝ ꯀ꯭ꯂꯥꯁ ꯆꯠꯂꯦ ꯍꯥꯏꯕꯗꯤ ꯎꯝ ꯄ꯭ꯔꯥꯏꯃꯔꯤ ꯇꯤꯆꯔꯁꯀꯤ ꯄ꯭ꯔꯤ ꯄ꯭ꯔꯥꯏꯃꯔꯤꯒꯤꯗꯣ ꯇꯝꯕ ꯑꯗꯨꯒꯤ ꯑꯩꯅꯥ ꯅꯨꯡꯇꯤꯒꯤ ꯆꯠꯅꯤꯡꯗꯕꯥ ꯑꯗꯨ ꯁꯟꯗꯦꯒꯤ ꯈꯥꯛꯇ ꯆꯨꯁ ꯇꯧꯔꯒ ꯆꯠꯄ
ꯑꯆꯥ ꯆꯥ ꯆꯥ
ꯅꯨꯡꯇꯤꯒꯤ ꯆꯠꯂꯗꯤ ꯄꯦꯜꯂꯦꯅꯥ ꯑꯗꯨꯒꯤ ꯍꯥꯏꯕꯗꯤ ꯃꯅꯤꯄꯨꯔ ꯑꯈꯣꯏꯁꯦ ꯁꯥꯔꯇꯤꯐꯤꯀꯦꯠ ꯐꯪꯉꯗꯤ ꯃꯄꯥꯟ ꯆꯠꯀꯦ ꯍꯥꯏꯕꯒꯤ ꯄ꯭ꯂꯥꯟꯅꯦꯕꯥ ꯑꯗꯣ ꯏꯟꯐ ꯏꯝꯐꯥꯜꯗ ꯇꯝꯕ ꯁ꯭ꯇꯥꯏꯜꯒ ꯃꯄꯥꯟꯗ ꯇꯝꯕ ꯁ꯭ꯇꯥꯏꯜꯗꯤ ꯇꯣꯡꯉꯥꯜꯂꯦꯅꯦ ꯏꯝꯐꯥꯜꯗꯗꯤ ꯅꯔꯁꯔꯤ ꯔꯥꯏꯝꯁ ꯍꯥꯏꯒꯦ ꯔꯥ ꯔꯥꯏꯝꯁꯇꯣ ꯃꯩꯇꯩ ꯃꯩꯇꯩꯒꯤ ꯔꯥꯏꯝꯁ ꯃꯅꯤꯄꯨꯔꯤꯒꯤ ꯔꯥꯏꯝꯁ ꯂꯩꯗꯅꯥ
ꯎꯝ
ꯑꯗꯨꯒꯨꯝꯕꯗꯣ ꯃꯄꯥꯟꯗꯗꯤ ꯆꯠꯅꯗꯦꯕꯥ ꯑꯗꯨꯒꯤꯁꯦ ꯇꯤꯐꯤꯀꯦꯠ ꯈꯔ ꯂꯩꯔꯒꯥ ꯑꯗꯨꯒꯥ ꯑꯉꯥꯡꯕꯨ ꯀꯃꯥꯏꯅ ꯁꯦꯟꯅꯒꯦꯔꯥ ꯑꯗꯨꯝ ꯇꯧꯌꯤꯔꯥ ꯍꯥꯏꯕ ꯈꯔ ꯑꯗꯨ ꯈꯪꯂꯗꯤ ꯂꯣꯏꯔꯦꯕꯥ ꯗꯨꯒꯤ ꯈꯛ ꯅ ꯁꯟꯗꯦꯗ ꯑꯩꯅ ꯁꯟꯗꯦꯗ ꯈꯛ ꯆꯨꯁ ꯇꯧꯕꯀꯣ
ꯎꯝ
ꯇꯥ
ꯌꯥꯝ ꯐꯩꯌꯦꯗ ꯑꯗꯨꯗꯅ
ꯑ ꯎꯄꯥꯏꯂꯩꯇꯦ ꯊꯕꯛ ꯍꯥꯏꯕꯗꯤ ꯑꯇꯣꯞꯄ ꯊꯕꯛ ꯁꯨꯔꯁꯨ ꯌꯥꯝ ꯋꯥꯒꯅꯤ ꯑꯗꯣ ꯈ꯭ꯔꯦ ꯍꯣꯇꯦꯜꯗꯒꯨꯝꯕꯁꯨ ꯋꯥꯒꯅꯤ ꯑꯗꯨꯕꯨ ꯑꯗꯨꯒꯤ ꯁꯣꯔꯨꯛꯄꯨꯗꯤ ꯑꯗꯨꯝ ꯑꯣꯖꯥ ꯇꯧꯔꯒ ꯑꯈꯣꯏꯒꯤꯁꯨ ꯈꯔ ꯀꯥꯟꯅꯕ ꯂꯧꯕ ꯃꯣꯏꯒꯤꯁꯨ ꯀꯅꯥꯅꯕ ꯄꯤꯕ ꯇꯧꯒꯅꯣꯀꯣ ꯐꯩꯌꯦ ꯍꯥꯏꯅ ꯑꯁꯤꯒꯨꯝꯕ ꯁꯤ ꯗꯤꯁꯤꯁꯟꯁꯤ ꯂꯧꯔꯒ ꯇꯧꯕꯅꯤꯗ ꯑꯗꯨ ꯅꯪꯁꯨ ꯃꯞ ꯃꯞ
ꯃꯄꯥꯟꯗ ꯊꯣꯛꯑꯦ ꯍꯥꯏꯕꯅꯤꯅ ꯃꯅꯨꯡꯗ ꯑꯃꯨꯛ ꯆꯪꯈ꯭ꯔꯣꯀꯣ ꯑꯩꯁꯨ ꯑꯥ ꯋꯥꯁꯔꯨꯝ ꯆꯪꯈꯤꯒꯦ ꯆꯥꯕ ꯂꯣꯏꯕꯒꯤꯌꯥ ꯍꯣꯏꯗ꯭ꯔꯦ
ꯍꯦ ꯍꯦ
ꯑꯗꯨꯝ ꯐ꯭ꯔꯤ ꯂꯩꯔꯗꯤ ꯑꯗꯨꯝ ꯀꯣꯜ ꯇꯧꯔꯛꯑꯣꯀꯣ
ꯎꯝ ꯍꯣꯔꯦꯟ ꯈꯔ ꯂꯩꯔꯒ ꯑꯃꯨꯛ ꯇꯧꯁꯦ ꯅꯪ ꯂꯣꯏꯔꯒ
ꯍꯣ ꯍꯣꯏ ꯍꯣꯏ ꯍꯣꯏ ꯑꯩ ꯍꯥꯏꯔꯛꯀꯦ
ꯑꯣꯀꯦ ꯑꯣꯀꯦ ꯐꯔꯦ ꯐꯔꯦ ꯑꯗꯨꯗꯤ
ꯑꯥꯎ ꯑꯥ